ꯑꯣ ꯇꯥꯎ ꯆꯥꯛ ꯏꯁꯤꯡ ꯆꯥꯔꯗꯣ ꯆꯥꯛ ꯅꯅꯨꯡ ꯆꯥꯔꯝꯗ꯭ꯔꯣ
ꯑ ꯆꯥꯔꯦꯛ ꯆꯥꯛ ꯆꯥꯕ ꯀꯨꯏꯔꯦ ꯖꯤ ꯀꯩꯅꯣ ꯑꯨꯡ ꯑꯅꯤꯃꯨꯛ ꯍꯧꯈ꯭ꯔ ꯃꯥꯜꯂꯦ ꯑꯩꯅ ꯆꯥꯔꯤꯁꯦ
ꯑ ꯏ ꯇꯥꯎꯕꯨ ꯀꯩꯀꯩ ꯍꯣꯠꯅꯔꯤꯒꯦ ꯍꯧꯖꯤꯛꯄꯨ
ꯑꯁ ꯍꯧꯖꯤꯛꯀꯥꯟꯁꯦ ꯈꯪꯗꯦꯅꯦ ꯀꯩ ꯍꯥꯏꯅꯤ ꯑꯩꯈꯣꯏ ꯊꯕꯛ ꯏꯟꯈꯥꯡ ꯊꯤꯕꯒꯤ ꯑꯣꯏꯅ ꯇꯧꯔꯤꯌꯦ ꯀꯥꯗꯁꯨ ꯁꯨꯝ ꯂꯩꯁꯤꯟ ꯊꯕꯛꯁꯨ ꯇꯧꯗ ꯌꯥꯗ ꯁꯦꯟꯒꯤ ꯗꯔꯀꯥꯔꯗꯤ ꯁꯨꯝ ꯇꯥꯔꯛꯏ ꯊꯕꯛꯀꯨꯝꯕ ꯀꯔꯤ ꯀꯔꯤ ꯇꯧꯕ ꯌꯥꯕꯅꯣꯅ ꯁꯨꯝ ꯌꯦꯡꯁꯤꯔꯥꯟꯅ ꯂꯩꯔꯛꯏ
ꯎꯝ ꯊꯕꯛ ꯁꯨꯕ ꯉꯥꯡꯔꯦ ꯑꯩꯅ ꯁꯨꯝ ꯍꯥꯏꯔꯧꯅꯦ ꯑꯩꯁꯨꯅꯤꯁꯦ ꯑꯁ ꯄꯩꯁꯥꯗꯤ ꯁꯨꯝ ꯆꯠꯇ ꯌꯥꯗ ꯆꯠꯁꯤꯜꯂꯛ ꯊꯕꯛ ꯇꯧꯐꯝꯗ ꯂꯩꯇꯨꯝ ꯇꯧꯐꯝꯨꯝ ꯌꯨꯝꯗ ꯂꯩꯩꯒ ꯏꯥꯟ ꯍꯩꯗ ꯑ ꯁꯨꯝ ꯂꯧꯕꯁꯨ ꯏꯀꯥꯏꯒꯨꯝꯅ ꯇꯧꯗꯅꯤ ꯄꯩꯁꯥꯁꯤꯗꯤ ꯑꯁ ꯒ꯭ꯌꯥꯟ ꯇꯥꯗꯦ ꯍꯧꯀꯥꯟꯁꯤꯦ ꯀꯩꯀꯩ ꯇꯧ ꯌꯥꯕ ꯂꯩꯩꯒꯦ
ꯣꯖꯤꯛ ꯀꯩꯀꯩ ꯇꯧ ꯌꯥꯕ ꯑꯩꯁꯦ ꯈꯪꯗꯣꯏꯅꯤ ꯄꯩꯁꯥ ꯄꯩꯁꯥ ꯀꯌꯥꯝ ꯌꯥꯝꯅ ꯄꯥꯝꯕꯒꯤꯅꯣ ꯍꯥꯏꯕꯒꯤ ꯃꯇꯨꯡ ꯏꯟꯅ ꯂꯩꯔꯛꯑꯅꯤ ꯍꯣꯏ ꯆꯦꯛ ꯁꯨꯕꯗꯨꯗꯤ ꯑꯃꯨꯛ ꯅꯨꯡꯉꯥꯏꯇꯦꯗꯅ
ꯍꯣꯏ ꯑꯗꯨꯗꯨꯗꯤꯉꯣꯟꯁ ꯍꯥꯏꯗꯤ ꯁꯨꯝ ꯂꯩꯗꯅ ꯊꯥꯕꯒꯤ ꯂꯤꯁꯤꯡ ꯑꯅꯤ ꯑꯃ ꯑꯍꯨꯝ ꯑꯃꯗ ꯂꯥꯛꯑꯁꯨ ꯑꯩꯒꯤ ꯈꯣꯟꯁꯥ ꯈꯛꯛꯇꯗ ꯀꯣꯟꯅꯔꯁꯨ ꯐꯩꯗꯅ
ꯎꯝ ꯀꯩꯩꯅ ꯇꯧ ꯌꯥꯏ ꯈꯪꯗꯦ ꯀꯩ ꯍꯥꯏꯅꯤ ꯗꯨꯀꯥꯟꯒꯨꯝꯕ ꯍꯧꯖꯤꯛꯀꯥꯟꯁꯦ ꯃꯌꯥꯝ ꯂꯩꯕꯅꯤꯅ
ꯌꯥꯏꯅꯦꯏ ꯗꯨꯀꯥꯟꯒꯨꯝꯕꯗꯤ ꯄꯥꯝꯃꯤꯕꯅꯤꯅꯦ ꯑꯩꯁꯨꯗꯥꯅ ꯇꯥꯔꯁꯨ ꯍꯥꯏꯔꯅꯦ ꯐꯤꯔꯣꯜ ꯌꯣꯟꯕꯩ ꯑꯣꯏꯔꯁꯨ ꯂꯩꯗꯅ ꯁꯨꯝ ꯒꯣꯁꯔꯤꯒꯨꯝꯕꯩ ꯑꯣꯏꯔꯁꯨ ꯒꯨꯝꯕ ꯊꯤꯕ ꯂꯩꯔꯗꯤ
ꯌꯥꯏꯅꯦ ꯑꯩ ꯍꯥꯏꯔꯛꯀꯦꯅꯦ ꯂꯩꯕꯨ ꯂꯩꯔꯗꯤ
ꯍ
ꯑꯩ ꯍꯧꯖꯤꯛꯀꯥꯟ ꯑꯃꯨꯛ ꯃꯣꯏꯒꯤ ꯒꯥꯔꯤꯒꯨꯝꯕ ꯌꯣꯟꯕꯒꯤ ꯀꯩ ꯍꯥꯏꯅꯤ ꯁꯦꯜꯁꯃꯦꯟ ꯍꯥꯏꯗꯣꯏꯔꯥ
ꯍꯣꯏ ꯌꯥꯏ ꯑꯗꯨꯝꯕꯨꯂꯤꯁꯨ ꯀꯁꯨ ꯀꯥꯏꯗ
ꯑꯗꯨꯒꯨꯝꯕꯅ ꯈꯔ ꯑꯞꯒ꯭ꯔꯦꯗ ꯇꯧ ꯌꯥꯕ ꯃꯥꯜꯂꯦꯕ
ꯎꯝ
ꯑꯗꯨꯒꯨꯝꯕꯗ ꯇꯧꯔꯁꯨ ꯌꯥꯕꯖꯥꯠꯅꯤ
ꯍꯣꯏ ꯅꯠꯆꯅꯤꯚꯥꯏ ꯄꯩꯁꯥ ꯂꯥꯛꯄ ꯑꯃ ꯂꯩꯇ꯭ꯔꯦꯕ
ꯍꯣꯏ ꯏꯃꯨꯡꯗꯩ ꯍꯥꯏꯕꯁꯨ ꯏꯀꯥꯏ ꯑꯗꯒꯤ ꯑ ꯆꯥꯎꯈꯠꯂꯛꯄꯅꯤꯅ ꯄꯩꯁꯥꯒꯤ ꯗꯔꯀꯥꯔꯗꯤ ꯁꯨꯝ ꯇꯥꯔꯛꯏ ꯅꯨꯄꯤ ꯑꯉꯥꯡ ꯀꯣꯏꯕꯗꯁꯨ ꯄꯩꯁꯥꯁꯦ ꯑꯗꯨꯝ ꯆꯪꯉꯤꯗꯣ
ꯆꯪꯦ
ꯑꯗꯩꯗꯤ ꯅꯨꯄꯤꯒꯤ ꯑꯦꯅꯤꯚꯔꯁꯔꯤꯅꯦꯌꯨ ꯍꯥꯏ ꯕꯥꯔꯗꯦꯅꯦꯌꯨ ꯍꯥꯏ ꯍꯥꯏꯗꯤ ꯀꯥꯡꯅꯦ ꯑꯃꯨꯛ ꯍꯥꯏ ꯀꯩꯅꯣꯝꯅꯦ ꯑꯃꯨꯛ ꯍꯥꯏ ꯄꯩꯁꯥ ꯉꯥꯛꯇ
ꯑ
ꯑꯗꯨꯝ ꯇꯧ ꯂꯩꯔꯦꯕ
ꯀꯦꯛ ꯑꯃ ꯂꯩꯎꯔꯣꯅ ꯐꯖꯕꯤꯖꯧ ꯍꯥꯏꯔꯛꯀꯅꯤ ꯒꯤꯐ ꯑꯃ ꯂꯩꯒꯦ ꯍꯥꯏꯔꯣ ꯃꯤꯠ ꯑꯃ ꯂꯩꯕ ꯑꯁ ꯈꯪꯗꯦ ꯄꯩꯁꯥꯒꯤ ꯄꯩꯁꯥ ꯉꯥꯛꯇꯅꯦꯕ
ꯋꯥ
ꯄꯤꯔꯨꯗ꯭ꯔꯦ ꯃꯅꯅꯨꯡꯉꯥꯏꯇ ꯇꯑꯣ
ꯍꯣꯏ
ꯁꯣꯝꯗ ꯂꯩꯇꯕꯗꯨꯗꯤ ꯈꯪꯕꯨꯗꯤ ꯈꯪꯕꯨꯗꯤ ꯈꯪꯕꯤꯔꯝꯁꯨ ꯑꯗꯨꯁꯨ ꯈꯪꯕꯤꯔꯝꯅꯤ ꯑꯗꯨꯁꯨ ꯁꯨꯝ ꯃꯤꯒꯤ ꯄꯤꯅꯔ ꯀꯥꯟꯗꯗꯤ ꯃꯣꯏꯁꯨ ꯄꯤꯔꯛꯄ ꯍꯥꯏꯗꯣ ꯄꯥꯝꯃꯝꯗꯣꯏꯅꯦꯕ
ꯃꯥ ꯍꯧꯖꯤꯁꯨ ꯍꯔꯥꯎꯗꯤ ꯍꯔꯥꯎꯗ
ꯍꯣꯏ
ꯍꯔꯥꯎꯖꯔꯁꯨ ꯇꯧꯔꯤꯕ ꯂꯤꯂꯥ ꯑꯁꯤ
ꯍ ꯂꯩ ꯆꯕ ꯂꯩꯇꯕ ꯌꯥꯎꯔꯀꯥꯟꯗꯗꯤ ꯌꯥꯝ ꯐꯔꯛꯇꯦꯗꯅ ꯄꯩꯁꯥꯁꯦ
ꯍꯣꯏ ꯇꯥꯎꯗꯤ ꯆꯥꯛ ꯏꯁꯤꯡ ꯆꯥꯔꯕꯣ
ꯁꯥꯔꯦ
ꯀꯔꯤ ꯌꯦꯟꯁꯥꯡ ꯆꯥꯔꯕ
ꯁꯤꯗꯤ ꯀꯩ ꯍꯋꯥꯏ ꯊꯣꯡꯕ ꯆꯥꯏ
ꯑꯣ ꯍꯋꯥꯏ ꯀ ꯍꯋꯥꯏ ꯀꯩ ꯍꯋꯥꯏ ꯑꯣꯏꯗꯣꯏꯅꯣ ꯍꯥꯏꯗꯤ ꯏꯆꯝ ꯊꯣꯡ ꯑꯣꯏꯅ ꯊꯣꯡꯉꯤꯔꯣ ꯅꯠꯇ꯭ꯔꯒꯅ
ꯊꯥ ꯄ ꯈꯥꯏ ꯄ ꯊꯥꯎꯕ
ꯑꯣꯃꯨꯛ ꯁꯣꯔꯤ
ꯎꯝ
ꯑꯁꯋꯥꯏꯃꯨꯛ ꯁꯨꯔꯤꯅꯃ ꯐꯔꯤ ꯃꯥꯗꯤ ꯊꯨꯅꯁꯨ ꯃꯨꯟꯗꯣ
ꯎꯝ
ꯐꯁꯂꯣ ꯀꯥꯡꯈ꯭ꯔꯒ ꯌꯥꯔꯦꯕ
ꯍꯔ
ꯊꯕꯛ ꯌꯥꯝ ꯀꯣꯝꯕꯗꯣ
ꯑꯜ ꯊꯕꯣꯏ ꯌꯥ ꯀꯣꯕꯤ ꯔ
ꯅꯦꯛꯁ ꯑꯩꯗꯤ ꯃꯔꯛ ꯃꯔꯛꯇ ꯀꯩꯅꯣꯕꯨ ꯇꯧꯔꯤꯅꯦ ꯍꯋꯥꯏ ꯃ ꯁꯣꯔꯤ ꯏꯔꯣꯜꯂ ꯆꯥꯔꯕꯣ ꯅꯪꯕꯨꯣ
ꯏꯁ ꯏꯔꯣꯟꯕꯗꯤ ꯆꯥꯗ꯭ꯔꯦꯅꯪꯁꯨ ꯍꯣꯏ ꯏꯔꯣꯟꯕꯕꯨ ꯆꯥꯅꯕ ꯍ ꯑꯃꯨ ꯁꯣꯏ
ꯑꯦ ꯍꯣꯏꯏꯃꯨꯛ ꯁꯨꯅꯤ ꯅꯪ ꯆꯥꯗ ꯇꯧꯔꯤꯅꯤ ꯏꯔꯣꯝꯕ ꯑꯃꯝꯇꯪ ꯆꯥꯔ ꯌꯦꯡꯉꯣ ꯈꯍꯥꯎ ꯑꯃꯅꯦꯌꯦ
ꯇꯨꯕ ꯆꯥꯇ꯭ꯔꯤ ꯑꯃ ꯑꯃ
ꯆꯥꯎ ꯍꯣꯔꯦꯟ ꯍꯣꯔꯦꯟ ꯊꯣꯡꯉ ꯆꯥꯎ ꯍꯥꯎꯕꯅꯤ ꯍꯥꯏꯗꯤ ꯏꯔꯣꯟꯕꯩ ꯇꯥꯏꯞꯇꯅꯦ ꯅꯪ ꯆꯥꯛꯇ ꯉꯥꯡꯈ꯭ꯔꯁꯨ ꯌꯥꯕꯨꯗꯤ ꯌꯥꯏ ꯀꯣꯟ ꯑꯃ ꯇꯧꯔꯒꯀꯣ
ꯍꯣꯏ
ꯑꯗꯨ ꯅꯠꯇꯦ ꯍꯥꯏꯔꯒꯅ ꯀꯨꯀꯔꯗ ꯈꯔ ꯏꯁꯤꯡ ꯌꯥꯝ ꯃꯨꯟꯕꯗꯤ ꯌꯥꯗꯦ ꯑꯗꯨ ꯇꯔꯣ ꯈꯔ ꯍꯥꯞꯄꯒ ꯀꯥꯝꯊꯣꯛꯑꯦꯗ ꯍꯥꯏꯔꯞ
ꯎꯝ
ꯄꯨꯡ ꯀꯅꯤꯊꯣꯏꯗꯩꯗꯤ ꯅꯠꯇꯕꯀꯣ ꯃꯥꯗꯤ ꯑꯃꯨꯛ ꯀꯥꯝꯕꯣꯏ ꯂꯥꯛꯄꯣꯏ ꯇꯧꯔꯒ ꯌꯥꯔꯦꯗ ꯑꯗꯨꯒ ꯒꯥꯔꯤ ꯃꯣꯛ ꯀꯩ ꯀꯔꯥ ꯇꯧꯔꯒ ꯋꯥꯖꯅ ꯃꯦꯠꯂꯒ ꯏꯔꯣꯟꯕ ꯈꯨꯍꯥꯎꯅꯤꯗ ꯑꯗꯨꯁꯨ ꯅꯟ ꯆꯥꯗꯗꯧꯔꯤꯅꯤ ꯃꯈꯟ ꯃꯈꯟ ꯇꯧꯒꯗꯕꯅꯤꯅꯤ ꯑꯩꯈꯣꯏ ꯌꯦꯟꯁꯥꯡ ꯆꯥꯕ ꯍꯥꯏꯔꯒ ꯍꯦꯛꯇ ꯊꯥꯎ ꯉꯧꯕ ꯆꯝꯊꯣꯡ ꯊꯣꯡꯕ ꯇꯧꯔꯛꯏ ꯌꯥꯗꯦꯅꯤ ꯃꯤꯅ ꯍꯧꯖꯤꯛ ꯍꯥꯏꯗꯤ ꯐꯥꯁ ꯐꯨꯗꯁꯤꯡꯒ ꯆꯤꯟꯖꯥꯛ ꯑꯅꯧ ꯑꯅꯧꯕ ꯄꯨꯊꯣꯔꯛꯏ ꯃꯌꯥꯝ ꯃꯣꯏꯁꯨ ꯃꯈꯜ ꯃꯈꯟ ꯇ꯭ꯔꯥꯏ ꯇꯧꯔꯒ ꯄꯨꯊꯣꯔꯛ ꯁꯅꯤ ꯑꯩꯈꯣꯏꯒꯤꯁꯨ ꯑꯣꯏꯕ ꯑꯗꯨꯝ ꯑꯩꯈꯣꯏꯒꯤ ꯈꯨꯆꯥ ꯇꯣꯉꯥꯟꯕ ꯑꯃ ꯄꯨꯊꯣꯛꯄ ꯌꯥꯏꯗꯅ
ꯌꯥꯏꯕꯨꯊꯣꯛꯄ ꯑꯗꯨꯣꯟ
ꯗꯣꯅꯦ
ꯑꯩꯈꯣꯏ ꯆꯥꯏꯁꯤꯗꯤ ꯊꯥꯎ ꯉꯧꯔꯒ ꯊꯣꯡꯕꯗꯤ ꯊꯣꯡꯈ꯭ꯔꯦ ꯅꯠꯇ꯭ꯔꯒꯅ ꯑꯁ ꯆꯝꯅ ꯊꯣꯡꯕꯗꯣ ꯑ ꯑꯗꯨꯗꯤ ꯍꯦꯟꯟꯅꯗꯤ ꯀꯩꯝ ꯆꯥꯟꯗ꯭ꯔꯦ ꯁꯤꯕꯣ ꯃꯉꯥꯏꯗꯗꯤ ꯉꯁꯤꯈꯩ ꯇꯥ ꯍꯥꯏꯔ
ꯏꯔꯣꯟꯕ ꯆꯥꯒꯗꯕꯅꯤ ꯍꯥꯏꯗꯤ ꯐꯣꯡꯗꯣꯛꯈꯤꯕ ꯍꯥꯏꯁꯤꯗꯤ ꯃꯥꯏ ꯑꯁꯪꯕ ꯀꯔꯤ ꯀꯔꯥ ꯃꯌꯥꯝꯁꯤ ꯂꯣꯏꯅ ꯕ꯭ꯔꯦꯛ ꯗꯥꯎꯟ ꯇꯧꯔꯕꯅꯦꯕ
ꯑ
ꯑꯗꯩꯗꯤ ꯈꯔ ꯌꯣꯟꯕ ꯍꯥꯏꯁꯤꯅ ꯈꯔ ꯐꯨꯠꯄ ꯉꯥꯟꯕ ꯍꯥꯏꯁꯤꯒꯗꯤ ꯑꯃꯨꯛ ꯄꯨꯡꯇꯣꯏꯕꯗ ꯈꯦꯠꯅꯩꯌꯦꯕꯅ
ꯁꯤꯅ
ꯑꯗꯣ ꯑꯁꯪ ꯑꯃꯥꯟ ꯆꯥꯕ ꯍꯥꯏꯁꯦ ꯑꯗꯨꯅ ꯈꯔ ꯐ꯭ꯔꯦꯁ ꯑꯣꯏꯕꯗꯧ ꯇꯧꯕꯗ ꯁꯤꯅ ꯈꯔ ꯐꯕ ꯖꯥꯠꯅꯤꯗ
ꯁꯃꯦ ꯁꯥꯔꯦ ꯑꯩꯗꯤ ꯑꯝꯇꯪꯕꯨ ꯍ‌ꯣꯔ‌ꯦꯟ ꯅꯨꯃꯤꯗꯥꯡꯗ ꯍꯦꯛꯇ ꯌꯦꯡꯁꯤꯔ ꯈꯜꯂꯤꯃꯤꯅꯤ ꯍꯥꯎꯋꯤ ꯍꯥꯎꯇ‌ꯦꯗꯣ
ꯂꯣꯏ ꯍꯥꯎꯕꯅꯤ ꯑꯝꯇꯪ ꯌꯦꯡꯉꯨ
ꯍꯣꯏ ꯍꯣꯔ‌ꯦꯟ ꯅꯨꯃꯤꯗꯥꯡ ꯌꯦꯡꯕꯅ ꯐꯗ‌ꯣꯔꯦ
ꯑꯗꯒꯤ ꯉꯥ ꯂꯩꯔꯗꯤ ꯉꯥ ꯐꯪꯉꯗꯤꯅꯦ ꯉꯥ ꯑꯃꯒ ꯐꯖꯅ ꯇꯥꯎꯔꯒꯀꯣ ꯑꯁ ꯑꯗꯨꯒ ꯇꯧꯔ ꯆꯥꯕ ꯎꯝ ꯃꯗꯨꯏ ꯃꯥꯍꯧꯗꯨꯗꯤ ꯀꯔꯥꯏꯗ ꯑꯣꯛ ꯊꯣꯡꯕ ꯁꯟ ꯊꯣꯡꯕꯅ ꯍꯦꯟꯕ ꯑꯉꯝꯕꯖꯥꯠ ꯅꯠꯇꯦꯍ‌ꯦ
ꯏꯔꯣꯟꯃꯒ ꯉꯥ ꯇꯥꯎꯕꯒꯅꯤ ꯀꯩꯅꯣ ꯑꯗꯨꯝ ꯍꯥꯏꯅꯔꯤꯗꯣ
ꯑꯗꯨꯅ‌ꯦ ꯑꯁ ꯈꯨꯍꯥꯎ ꯑꯃꯅ‌ꯦ
ꯍꯥꯏꯗꯤ ꯁꯨꯝ ꯌꯦꯟ ꯊꯣꯡꯕ ꯑꯣꯛ ꯊꯣꯡꯕ ꯆꯥꯕꯗꯩꯗꯤ ꯑꯗꯨꯃꯥꯏꯅ ꯍꯥꯏꯇꯥꯔꯦ ꯐꯖꯅ ꯀꯩꯅꯣꯃꯣꯏ ꯏꯔꯣꯜꯂꯒ ꯉꯥꯒꯨꯝꯕ ꯉꯥꯎꯔ ꯆꯕ ꯑꯗꯨꯅꯤ ꯑꯩꯅ ꯐꯖꯅ ꯆꯥꯕ ꯌꯥꯕꯅꯤꯅ
ꯎꯝ ꯑꯗꯨꯅꯤ ꯑꯦꯩꯅꯁꯨ ꯍꯛꯆꯥꯡꯁꯨ ꯅꯨꯡꯉꯥꯏꯕꯗꯧꯝ ꯇꯧꯋꯤ
ꯍꯣꯏ
ꯑꯗꯨꯃꯥꯏꯅ ꯆꯥꯕꯅ ꯃꯈꯩꯗꯤ ꯑꯩꯁꯨ ꯊꯥꯎ ꯊꯨꯝꯁꯤ ꯀꯌꯥ ꯆꯥꯅꯤꯡꯗꯦꯕ ꯍꯩꯅꯕ ꯋꯥꯠꯂꯦꯕ ꯑꯗꯨꯅ ꯍꯥꯏꯗꯤ ꯆꯝꯊꯣꯡꯒꯨꯝꯕ ꯑꯃ ꯊꯣꯡꯉꯒ ꯑꯣꯏꯔꯣ ꯑꯗꯨꯀꯥꯟꯗ ꯈꯔ ꯉꯥꯔꯧ ꯍꯥꯏꯒꯗ꯭ꯔꯥ ꯁꯥꯏꯠꯇ ꯈꯤꯇꯪ ꯌꯥꯎꯔꯒꯀꯣ
ꯆꯥꯕꯤꯗꯣ
ꯍꯣꯏ ꯍꯣꯏ ꯑꯗꯨꯅ ꯌꯥꯝ ꯍꯥꯎꯋꯦꯕ
ꯍꯛꯆꯥꯡꯗꯁꯨ ꯏꯔꯨꯝ ꯂꯨꯝꯁꯤꯟꯗꯕ ꯊꯥꯎꯒꯨꯝꯕ ꯌꯥꯝ ꯆꯥꯕꯁꯤ ꯂꯨꯝꯁꯤꯜꯂꯤꯗꯅ
ꯂꯨꯝꯁꯤꯜꯂ‌ꯦ ꯑꯩ ꯄꯨꯛꯅ‌ꯣꯡꯁꯨ ꯅꯨꯡꯉꯥꯏꯇꯕ ꯌꯥꯝ ꯇꯧꯒꯜꯂ‌ꯦꯕ ꯊꯥꯎ ꯍꯦꯛ ꯆꯥꯇ‌ꯣꯔꯗꯤ
ꯍꯣꯏ
ꯈꯪꯗ꯭ꯔꯦ ꯑꯗꯨꯗꯤ ꯆꯥꯕꯩꯁꯨ ꯋꯥꯔꯤ ꯁꯥꯟꯅꯔꯤ ꯑꯗꯨ ꯏꯇꯥꯎ ꯁꯨꯝ ꯊꯕꯛ ꯀꯩꯀꯩ ꯇꯧꯕ ꯌꯥꯕꯗꯣ ꯁꯨꯝ ꯊꯩꯅꯔꯗꯤꯗꯤ
ꯗꯨꯀꯥꯟ ꯇꯧꯕ ꯌꯥꯏ ꯅꯪ ꯑꯥꯔꯃꯤ ꯒꯨꯝꯕ ꯊꯥꯅꯤꯡꯗ꯭ꯔꯣ
ꯍꯣꯏ ꯑꯗꯨꯝꯕꯩꯕꯨꯗꯤ ꯊꯥꯖꯤꯜꯂ‌ꯦ ꯑꯗꯨꯏꯁꯨ ꯁꯨꯝ ꯑꯗꯨꯗꯤ ꯍꯥꯏꯗꯣꯛꯄ ꯀꯩꯗꯧꯕ ꯀꯨꯏꯅ ꯆꯪꯉꯤꯗꯅ
ꯑꯣ ꯍ‌ꯣꯏ ꯑꯗꯨꯕꯨꯗꯤ ꯆꯪꯉꯤ ꯅꯠꯇ꯭ꯔꯒꯅ ꯑꯉꯥꯡ ꯇꯨꯏꯁꯟꯒꯨꯝꯕ ꯇꯧꯅꯤꯡꯇꯕ꯭ꯔ
ꯑꯉꯥꯡ ꯇꯨꯏꯁꯟꯒꯨꯝꯕꯁꯤ ꯇ‌ꯣꯛꯑꯁꯤ ꯌꯥꯔ‌ꯦ ꯑꯗꯨꯝꯕꯁꯨ ꯇꯧꯅꯤꯡꯇ꯭ꯔꯦ ꯑꯗꯨꯁꯨ ꯂꯣꯏꯅ ꯑꯃꯨꯛ ꯍꯥꯏꯗꯤ ꯊꯤꯔꯨꯕ ꯑꯃꯨꯛ ꯑꯉꯥꯡ ꯑꯃꯅꯤꯗ ꯇꯧꯕꯗꯨꯗꯤ ꯃꯇꯝ ꯃꯥꯥꯡꯉꯤꯗꯅ ꯄꯩꯁꯥ ꯀꯌꯥꯝ ꯂꯧꯔꯨꯅꯤ ꯑꯗꯩ ꯍꯩꯀꯥꯟꯗ‌ꯦ ꯆꯨꯝ ꯁꯦꯇꯔꯒꯨꯝꯕ ꯑꯣꯖꯥꯈꯩ ꯆꯥꯎꯅ ꯍꯥꯡꯉꯤꯕ ꯂꯩꯗꯅ ꯑꯗꯨꯝꯕꯗ ꯌꯥꯝ ꯊꯥꯗꯩꯗꯅ ꯃꯃꯥ ꯃꯄꯥꯁ‌ꯦ
ꯎꯝ
ꯑꯗꯨꯅꯀꯣ ꯑꯩ ꯑꯩꯈꯣꯏꯅ ꯑꯃ ꯑꯅꯤ ꯇꯧꯅꯤꯡꯉ‌ꯦ ꯍꯥꯏꯗꯨꯗꯤ ꯀꯩꯁꯨ ꯂꯩꯔꯣꯏꯕ
ꯃꯥꯅꯤꯅꯦ ꯀꯣꯆꯤꯡꯁꯦ ꯍꯧꯖꯤꯛꯀꯥꯟꯗꯤ ꯑꯃꯨꯛ ꯁꯕꯖꯦꯛꯁꯤꯡꯁꯦ ꯄꯨꯟ ꯄꯨꯟ ꯍꯥꯡꯖꯤꯜꯂꯛꯑꯕꯅꯤꯅ ꯍꯥꯏꯗꯤ ꯇꯣꯉꯥꯟꯅ ꯇꯧꯕꯁꯤ ꯀꯌꯥ ꯁꯥꯇ꯭ꯔꯁꯤꯡꯁꯤ ꯀꯨꯏꯆꯠ ꯆꯠꯄꯗꯤ ꯋꯥꯏꯑꯦꯕ
ꯍꯣꯏ
ꯑꯗꯨꯅ ꯃꯐꯝ ꯑꯃꯝꯇꯗ ꯄꯨꯂꯞ ꯇꯧꯕꯁꯤꯗ ꯍꯦꯛꯇ ꯇꯧꯅꯤꯡꯉꯦꯕ
ꯈꯪꯗ꯭ꯔꯦꯗ ꯍꯧꯖꯤꯛꯀꯥꯟꯁꯤ ꯑꯗꯨ ꯑꯣ ꯑꯣꯟꯂꯥꯏꯟ ꯇꯧꯕꯅ ꯐꯔꯕꯣ ꯈꯪꯗꯦ
ꯑꯣꯂꯥꯏꯟꯗ ꯑꯣꯂꯥꯏꯟꯁꯤ ꯌꯥꯝ ꯆꯠꯅꯔꯦ ꯍꯧꯖꯤꯛꯇꯤ
ꯑꯗꯨꯅꯦ ꯄꯩꯁꯥ ꯈꯔ ꯊꯤꯅꯈ꯭ꯔ ꯀꯨꯏꯆꯠ ꯆꯠꯅꯗ꯭ꯔꯦꯗꯅ
ꯅꯠꯇ꯭ꯔ ꯌꯨꯝꯗ ꯂꯩꯔ ꯑꯗꯨꯝ ꯌꯥꯎꯕ
ꯍꯣꯏ ꯉꯥꯡꯅꯕꯩ ꯃꯊꯧ ꯇꯥꯗ꯭ꯔꯦꯕ ꯗꯨꯅ ꯃꯨ ꯇꯨꯝꯕꯨ ꯇꯨꯝꯅꯤꯡꯉꯛꯏꯗ
ꯍꯣꯏ ꯍꯣꯏ ꯇꯨꯅꯤꯡꯉꯥꯏꯗꯤ ꯉꯇꯪꯅꯦ ꯇꯧꯔ ꯇꯨꯝꯊꯣꯛꯑ ꯆꯥꯁꯨ ꯆꯥꯕꯅꯤꯅ ꯑꯃꯨ ꯅꯤꯡꯊꯤꯅꯤꯅ ꯉꯥꯏꯍꯥꯛ ꯄꯣꯊꯥ ꯌꯥꯏ
ꯎꯝ ꯉꯁꯥꯏ ꯃꯪꯂꯤ ꯃꯪꯂꯤ ꯇꯧꯔ ꯂꯩꯕꯅꯦ ꯅꯪꯂꯤ ꯇꯧꯅꯤꯡꯗ꯭ꯔꯣ
ꯑꯗꯨꯗꯤ ꯍꯦꯛ ꯏꯇꯥꯎꯁꯨ ꯄꯣꯊꯥ ꯊꯞꯅꯒꯦ ꯄꯣ
ꯑꯣ ꯍꯣꯏ ꯑꯁ ꯇꯨꯝꯅꯤꯡꯉꯦ ꯍꯥꯏꯔꯖꯅ ꯊꯝꯃꯒꯦ ꯍꯥꯏꯔꯛꯑꯦ ꯇꯧꯔꯤꯁꯦ
ꯎꯝ ꯄꯣꯊꯥꯖꯔꯣ ꯄꯣꯊꯥꯖꯔꯣ ꯊꯝꯃꯦ ꯊꯝꯃꯦ ꯎꯝ ꯎꯝ